ꯍꯜꯂꯣ
ꯍꯜꯂꯣ
ꯍꯥꯎ
ꯑꯣ ꯑꯦ ꯏꯇꯥꯎ ꯀꯃꯥꯏ ꯀꯃꯥꯏ ꯇꯧꯔꯤꯒꯦ
ꯅꯨꯡꯉꯥꯏꯔꯤ ꯑꯗꯨꯝ ꯄꯪꯅꯩ ꯂꯩꯔꯤꯗ ꯏꯇꯥꯎꯗꯤ
ꯑ ꯆꯍꯤꯅꯒ ꯂꯤꯁꯜꯂꯛꯄꯒ ꯈ꯭ꯋꯥꯡ ꯈ꯭ꯋꯥꯡ ꯈꯨꯠꯁꯦ ꯅꯥꯗꯅ ꯀꯟꯅ ꯇꯧꯔꯤꯌꯦ ꯑꯩꯗꯤ ꯆꯍꯤꯅꯒꯅ ꯂꯤꯁꯜꯂꯛꯄ ꯈ꯭ꯋꯥꯡꯁꯤꯖꯨ ꯑꯗꯨꯝ ꯅꯥꯁꯤꯜꯂꯛꯑꯦ ꯏꯇꯥꯎꯗꯤ ꯆꯍꯤ ꯀꯌꯥ ꯁꯨꯔꯦ ꯍꯧꯖꯤꯛ
ꯏꯇꯥꯎꯒ ꯇꯨꯡꯗ ꯃꯥꯡꯗ ꯑꯗꯨꯝ ꯑꯣꯏꯔꯤꯗꯨꯗꯤ
ꯑꯗꯨꯗꯤ ꯑꯩꯅ ꯆꯍꯤ ꯑꯅꯤ ꯃꯈꯥꯏ ꯂꯩꯔꯕꯅꯤꯅ ꯏꯇꯥꯎꯗꯤ ꯆꯍꯤ ꯑꯃꯃꯨꯛꯀꯤ ꯃꯌꯥꯗ ꯂꯩꯔꯝꯃꯅꯤꯅꯦ ꯑꯗꯨꯗꯤ
ꯃꯥꯅꯦ ꯑꯗꯨꯃꯥꯏꯅ ꯂꯩꯔꯝꯒꯅꯤ ꯑꯩꯁꯨ ꯁꯤꯗ ꯍꯧꯖꯤꯛꯀꯥꯟ ꯀꯔꯤꯀꯩ ꯍꯣꯠꯅꯔꯤꯒꯦ ꯃꯤ
ꯑ ꯏꯇꯥꯎꯒ ꯀꯥꯟꯅꯗꯦꯅ ꯋꯥꯀꯔ ꯀꯟꯅ ꯊꯧꯔꯤꯌꯦ ꯆꯠꯄ ꯍꯩꯅꯝꯅꯦꯅ
ꯑꯣ ꯆꯨꯝꯃꯤꯅꯦ ꯑꯗꯨꯁꯨ ꯇꯧꯗ ꯌꯥꯗꯦꯅꯦꯀꯣ ꯑꯁ ꯑꯩꯗꯤ ꯑꯗꯨ ꯑꯝꯇ ꯂꯩꯕꯤꯌꯣꯟ ꯅꯤꯡꯉꯥꯏ ꯀꯟꯅ ꯇꯧꯔꯤ ꯑꯩꯁꯨ
ꯈꯔꯒ ꯌꯥꯝ ꯀꯞꯁꯜꯂꯣ
ꯑꯗꯨꯅ ꯐꯗꯣꯏꯖꯥꯠꯂ ꯈꯪꯗꯦꯅꯦ ꯀꯃꯥꯏ ꯀꯞꯄꯤ ꯈꯨꯀꯞꯁꯦ ꯑꯩꯈꯣꯏꯒꯤ ꯌꯥꯝ ꯌꯥꯛ ꯌꯥꯝ ꯌꯥꯛꯄꯤꯗꯣ ꯀꯩ ꯅꯨꯡꯁꯥ ꯁꯥ ꯍꯣꯏ ꯅꯨꯡꯁꯥ ꯁꯥꯔꯀꯥꯟꯗ ꯌꯥꯝ ꯌꯥꯥꯛꯄꯤ ꯑꯃ ꯂꯩꯗꯥꯏꯅꯦ ꯑꯗꯨꯃꯥꯏꯅ ꯀꯞꯄꯤꯗꯣꯏꯅ ꯇꯧꯁꯤꯔꯣ ꯑꯗꯨꯅ
ꯅꯦ ꯑꯩꯅ ꯇꯩꯖꯦ ꯅꯨꯡꯁꯥ ꯁꯒꯠꯂꯛꯑꯕ ꯑꯩ ꯀꯞꯄ ꯍꯧꯕ ꯌꯥꯔꯦ
ꯌꯥꯏ ꯌꯥꯏ ꯑꯗꯨ ꯑꯣꯏ ꯇꯔꯗꯤ ꯑꯗꯨꯃꯥꯏꯅ ꯀꯞꯄꯗꯩꯔꯥ ꯅꯪꯒꯤ ꯋꯥꯀꯔ ꯐꯪꯈ꯭ꯔꯤꯗꯣ
ꯃꯥꯅꯦ ꯃꯥꯅꯦ ꯂꯩ ꯀꯨꯏꯗ꯭ꯔꯤꯌ‌ꯦ
ꯑꯣ ꯏꯇꯥꯎꯒꯤ ꯏꯁꯇ꯭ꯔꯦꯇꯤꯖꯤꯗ‌ꯣ ꯁꯦꯟꯅ ꯇꯥꯔꯦ ꯑꯩꯖꯨ
ꯑꯣ ꯐꯥꯀ꯭ꯔꯖ‌ꯦ ꯍꯥꯏꯗꯤ ꯑꯍꯣꯡꯕꯒ ꯂꯩꯍꯟꯗ꯭ꯔ‌ꯦ ꯍꯥꯏꯇꯥꯔꯦꯅꯦ ꯑꯩꯈꯣꯏꯒꯤ ꯅꯥꯀꯟꯗ ꯑꯩꯈꯣꯏꯒꯤ ꯕꯣꯜꯒ ꯌꯥꯥꯎꯕ ꯆꯤꯡ ꯆꯤꯡ ꯆꯤꯡꯒ ꯂꯥꯎꯕꯤꯗꯣ
ꯑꯣ
ꯑꯠ ꯑ ꯇꯨꯒꯤ ꯋꯥ
ꯌꯥꯏꯌ‌ꯦ ꯆꯤꯡ ꯆꯤꯡ ꯂꯥꯎꯕꯤ ꯑꯩꯒꯤꯅ ꯑꯃꯨꯛ ꯑꯃ ꯈꯣꯏꯒꯤ ꯑꯃ ꯔꯤꯛꯁꯣꯗꯒ ꯌꯥꯎꯕ ꯄꯦꯠ ꯄꯦꯠ ꯈꯣꯡꯕꯤ ꯑꯃ ꯂꯩꯔꯤꯌꯦ
ꯍꯥꯎ
ꯍꯣꯔ‌ꯣꯟ ꯈꯣꯡꯕꯤ ꯍꯣꯔ‌ꯣꯟ ꯈꯣꯡꯕꯤ ꯑꯗꯨ ꯑꯗꯨ ꯑꯣꯏꯅ ꯂꯩꯍꯟꯒꯦ ꯑꯩꯒꯤꯗꯤ ꯑꯗꯨ ꯄꯥꯝꯕ ꯍꯥꯏꯇꯥꯔꯦ
ꯀꯩꯀꯩ ꯏꯟꯖꯥꯡ ꯍꯣꯠꯅꯔꯒꯦ ꯉꯁꯤꯒꯤꯗꯤ
ꯑꯁ ꯉꯁꯤꯗꯤ ꯏꯟꯖꯥꯡꯁꯦ ꯀꯌꯥ ꯍꯥꯎꯕ ꯑꯣꯏꯗꯦ
ꯑꯗꯨꯅ‌ꯦ ꯏꯇꯥꯎ ꯑꯩꯖꯨ ꯑꯃꯨꯜ ꯏꯁꯄ꯭ꯔꯦꯗ‌ꯣ ꯈꯔ ꯇꯧꯔꯒ ꯊꯤꯠꯂ ꯄꯤꯁꯜꯂꯛꯇꯅ ꯑꯗꯨ ꯑꯗꯨꯝ ꯆꯥꯥꯁꯜꯂ‌ꯦ
ꯑꯃꯨꯜ ꯏꯁꯄ꯭ꯔ‌ꯦꯗꯣ ꯑꯁ ꯍꯥꯎꯗꯤ ꯍꯥꯎꯕꯅꯤꯍꯦ
ꯍꯥꯎꯗꯅ ꯀꯌꯥꯝ ꯍꯥꯎꯗꯣꯏꯅꯣꯗ ꯏꯇꯥꯎ ꯂ‌ꯦꯛꯇꯣꯖ‌ꯦꯟ ꯌꯧꯄꯣꯟꯇ‌ꯦꯗ
ꯃꯥꯅꯦ ꯆꯨꯝꯃꯤꯅꯦ ꯑꯗꯨꯕꯨꯗꯤꯀꯣ
ꯄꯩꯁꯥꯗꯣ ꯑꯩ ꯑ ꯍꯥꯏꯔꯣ ꯍꯥꯏꯔꯣ
ꯏꯇꯥꯍ‌ꯣꯏꯅ ꯈꯔ ꯑꯩꯉꯣꯟꯗꯩ ꯈꯔ ꯍꯜꯂꯝꯅꯤꯅꯀꯣ ꯍꯥꯏꯗꯤ ꯑꯗꯨꯒꯨꯝꯕ ꯈꯔ ꯆꯥꯕ ꯐꯪꯉꯦ ꯍꯥꯏꯇꯥꯔꯦ ꯑꯩꯈꯣꯏꯗꯤ ꯑꯃꯨꯛ ꯍꯧꯖꯤꯛ ꯌꯥꯗ꯭ꯔꯤ ꯍꯥꯏꯇꯥꯔꯦ
ꯑꯣ ꯆꯁꯤ ꯁꯨꯗ꯭ꯔꯤꯕ ꯑꯗꯨꯏ ꯑꯣꯀꯦ ꯑꯗꯩ ꯏꯇꯥꯎꯗꯤ ꯍꯧꯖꯤꯛꯀꯥꯟ ꯁꯦꯂꯦꯛ ꯀꯟ ꯆꯥꯔꯝꯒꯤꯅꯤꯅꯦ
ꯑꯁ ꯁ‌ꯦꯂꯦꯛꯁ‌ꯦ ꯑꯁ ꯑꯦꯂꯦꯛꯁ ꯅꯕꯀꯣ ꯄꯦꯟꯕꯅꯦꯃꯤ
ꯑꯣ ꯁꯦꯂꯦꯛꯇ ꯀꯔꯝꯕ ꯃꯈꯜꯒꯤ ꯁꯦꯂꯦꯛ ꯆꯥꯏ ꯍꯥꯏꯗꯤ ꯑꯥ ꯑꯩꯈꯣꯏꯒꯤ ꯒꯦꯍꯨꯅ ꯁꯥꯕꯗ‌ꯣ ꯆꯥꯕ꯭ꯔꯥ ꯅꯠꯇ꯭ꯔꯒꯅ ꯑꯩꯈꯣꯏꯒꯤ ꯏꯁꯇ꯭ꯔꯣꯕꯦꯔꯤꯒ ꯌꯥꯎꯕ ꯑꯩꯈꯣꯏꯒꯤ ꯍꯩ ꯃꯈꯜ ꯃꯈꯜꯒ ꯌꯥꯎꯕꯗ‌ꯣ ꯆꯥꯕ꯭ꯔꯥ ꯏꯇꯥꯎ ꯀꯝꯕ ꯆꯥꯏ
ꯑꯩꯅ ꯆꯥꯕꯖ‌ꯦ ꯑꯩꯈꯣꯏꯒꯤ ꯑꯃ ꯂꯩꯌꯦ
ꯑ
ꯑ ꯀꯩꯅꯣꯒꯤ ꯆꯦꯔꯤꯒ ꯌꯥꯎꯕ ꯑꯃ ꯂꯩꯔꯤꯕꯀꯣ ꯒꯦꯍꯨꯒ ꯆꯦꯔꯤꯒ ꯑꯣꯏꯕ
ꯑꯥ ꯑꯥ
ꯑꯗꯨꯒꯤ ꯑꯁ ꯃꯗꯨꯒꯤ ꯈꯨꯍꯥꯎꯗꯨꯗꯤ ꯑꯗꯨꯗ ꯆꯥꯏ ꯑꯩꯗꯤ ꯑꯇꯣꯞꯄꯝ ꯆꯥꯗꯦ
ꯑꯣ ꯑꯗ‌ꯣ ꯑꯣ ꯑꯗꯨꯕꯨꯗꯤ ꯑꯗꯨꯕꯨꯗꯤ ꯍꯇꯥꯎ ꯍꯣꯏꯒꯤ ꯃꯃꯥꯒ ꯕꯕꯥꯒꯖꯨ ꯍꯥꯏꯗꯤ ꯐꯣꯔꯦꯟꯗ ꯂꯩꯕꯅꯤꯅꯀꯣ ꯑꯃꯦꯔꯤꯀꯥꯟ ꯁꯤꯇꯤꯖꯦꯟ ꯑꯣꯏꯕꯅꯤꯅ ꯑꯗꯨꯝꯕ ꯍꯥꯏꯗꯤ ꯈꯔ ꯆꯥ ꯆꯥꯔꯝꯒꯅꯤꯅꯖꯨ ꯈꯟꯖꯩ
ꯑ
ꯑꯩꯗꯤ ꯑꯩꯅ ꯆꯍꯤ ꯑꯃ ꯁꯨꯔꯛꯄꯗ ꯑꯗꯨꯒ ꯑꯝꯇ ꯆꯥ ꯐꯪꯒꯤꯗ꯭ꯔꯝꯅꯤ ꯑꯩꯗꯤ ꯆꯕꯣꯞ ꯑꯣꯏꯅ ꯊꯛꯑꯒ ꯍꯥꯏꯗꯤ ꯆꯕꯣꯟ ꯑꯣꯏꯅ ꯆꯥꯔ ꯂꯥꯛꯑꯦꯕ ꯑꯩꯗꯤ
ꯑꯩꯗꯤ ꯆꯕꯣꯟꯗꯣ ꯑꯝꯇꯕꯨ ꯇ꯭ꯔꯥꯏ ꯇꯧꯒꯦꯅ ꯈꯜꯂꯤꯁꯤ ꯀꯨꯏꯔꯛꯑꯦꯅꯦ ꯑꯗꯨꯒꯤꯃꯨꯛ ꯅꯤꯡꯉꯥꯏ ꯇꯧꯁꯟꯁꯤꯔ ꯈꯪꯗꯦ
ꯇꯧꯁꯟ ꯇꯥꯎ ꯍꯥꯏꯗꯤ ꯆꯕꯣꯟꯖꯦ ꯍꯥꯏꯗꯤ ꯑꯩꯈꯣꯏꯒꯤ ꯄꯨꯔꯛ ꯄꯨꯛ ꯁꯧꯕꯒꯤ ꯃꯇꯥꯡꯗꯨꯗ ꯑꯩꯈꯣꯏ ꯂꯧꯊꯣꯛꯑꯒ ꯆꯤꯅꯤ ꯈꯔ ꯊꯥꯛꯑꯒ ꯊꯛ ꯄꯖꯦ ꯌꯥꯝ ꯍꯥꯎꯕꯅꯦꯕ ꯌꯦꯡꯖꯜꯂꯣ ꯏꯇꯥꯎ ꯍꯥꯏ ꯑꯣ ꯏꯇꯥꯎ ꯑꯥ ꯏꯇꯥꯎꯗꯤ ꯐꯣꯔꯦꯟꯗꯁꯨ ꯂꯩꯕꯅꯤꯅ ꯍꯥꯏꯗꯤ ꯂꯝ ꯇꯨꯒ ꯀꯣꯏꯕ ꯆꯠꯇ꯭ꯔꯣ ꯍꯧꯖꯤꯛ ꯍꯧꯖꯤꯛ ꯏꯇꯥꯎꯁꯦ ꯑꯃꯦꯔꯤꯀꯥ ꯂꯩꯌꯦꯅ ꯍꯥꯏꯐꯦꯠ ꯄꯥꯎ ꯇꯥꯏꯌꯦ ꯑꯩꯅ ꯆꯨꯝꯕ꯭ꯔꯣ
ꯑꯃꯦꯔꯤꯀꯥꯁꯦ ꯑꯗꯨꯗꯣ ꯃꯃꯥꯡꯒꯤ ꯍꯞꯇꯥꯒꯤ ꯄꯥꯎ ꯑꯣꯏꯔꯝꯒꯅꯤ ꯏꯇꯥꯎꯅ ꯇꯥꯏꯗꯣ ꯑꯩ ꯍꯧꯖꯤꯛ ꯍꯧꯖꯤꯛ ꯑꯥ ꯃꯦꯛꯁꯤꯀꯣꯗ ꯑꯣꯏꯅ ꯂꯩꯌꯦ ꯋꯥꯔꯜ ꯀꯞ ꯀꯟꯅ ꯌꯦꯡꯏꯤ
ꯑꯣ ꯃꯦꯛꯁꯤꯀꯣꯗ ꯑꯗꯨꯗꯤ ꯏꯇꯦꯎ ꯑꯥꯁ ꯑꯗꯨ ꯌꯥꯝ ꯐꯔꯕꯅꯤꯅꯦ ꯑꯩꯁꯨ ꯉꯍꯥꯟ ꯇꯤꯚꯤ ꯌꯦꯡꯒꯦ ꯌꯦꯡꯒꯦꯅ ꯀꯞ ꯄꯅꯦ ꯑꯗꯨꯗꯨꯕꯨ ꯑꯈꯣꯏꯒꯤ ꯑꯉꯥꯡꯗꯤ ꯃꯤꯠ ꯁꯣꯛꯀꯅꯤꯅ ꯃꯤꯅꯤꯠ ꯇꯔꯥꯗꯩ ꯍꯦꯡ ꯌꯦꯡꯍꯟꯗꯗꯅ ꯌꯦꯡ ꯐꯪꯗ꯭ꯔꯦ ꯑꯩꯗꯤ
ꯎꯝ ꯑꯗꯨꯅꯦꯃꯦ ꯑꯩꯗꯤ ꯌꯦꯡꯕꯨꯗꯤ ꯌꯦꯡꯉꯦꯕꯀꯣ ꯑꯗꯣ ꯑꯁ ꯃꯌꯥꯝꯁꯤꯅ ꯄꯣꯡꯂꯥꯎꯗ ꯂꯥꯎꯅꯩ ꯒꯌꯥꯟ ꯃꯦꯟ ꯑꯝ ꯇꯥꯗꯦ ꯀꯔꯤꯅꯣꯕꯨ ꯂꯥꯎꯅꯩꯗꯨꯅꯁꯨ ꯈꯪꯗꯦ ꯕꯣꯟ ꯑꯃ ꯀꯥꯎ ꯄꯪꯈꯠꯄ ꯃꯤꯈꯩꯁꯦ ꯄꯪꯆꯦꯠꯗ ꯆꯦꯟꯅꯩꯀꯣ ꯀꯔꯤꯗꯕꯨ ꯅꯨꯡꯉꯥꯏꯔꯤꯅꯣ ꯈꯪꯗꯦꯕ ꯋꯥꯔꯜ ꯀꯞ ꯀꯥꯏꯅ
ꯑꯩꯈꯣꯏ ꯋꯥꯀꯔ ꯊꯧꯎꯔꯦ ꯅꯨꯡꯉꯥꯏꯇ꯭ꯔꯣ ꯑꯗꯨꯗꯤ
ꯑꯗꯨꯅꯤ ꯋꯥꯀꯔ ꯊꯧꯕꯅ ꯅꯨꯡꯉꯥꯏꯕ ꯃꯣꯏ ꯋꯥꯀꯔꯒ ꯊꯧꯍꯜꯂꯗꯤ ꯃꯣꯏ ꯃꯣꯏꯅ ꯍꯔꯥꯎꯒꯗꯕꯁꯤ ꯎꯔꯦꯍꯦ
ꯑꯥ ꯑꯗꯨꯗꯤ ꯍꯟꯇꯛ ꯏꯇꯥꯎ ꯃꯅꯤꯄꯨꯔ ꯊꯣꯛꯂꯛꯄꯗ ꯋꯥꯋꯥ ꯀꯔ ꯊꯧꯕꯒꯤ ꯀꯝꯄꯤꯇꯤꯁꯟ ꯑꯃ ꯁꯤꯟꯖꯜꯂꯁꯤꯔꯣ
ꯌꯥꯏꯌꯦ ꯁꯤꯟꯖꯟꯂꯁꯤ
ꯑꯩꯈꯣꯏ ꯏꯇꯥꯎ ꯑꯃ ꯑꯧ ꯀꯩꯅꯣꯅ ꯀꯩꯅꯣꯗ ꯂꯩꯈꯤꯕꯗꯣ ꯅꯨꯄꯤ ꯊꯤꯒꯤꯕꯗꯣ
ꯑꯣ ꯍꯣꯏ ꯋꯥꯀꯔ ꯊꯧꯕ ꯍꯩꯇ ꯍꯩꯇ꯭ꯔꯤꯀꯥꯟꯗꯩ ꯅꯨꯄꯤ ꯊꯤꯒꯤꯕꯗꯣ
ꯃꯥ ꯋꯥꯀ ꯊꯧꯕ ꯍꯩꯇ꯭ꯔꯤꯀꯥꯟꯗꯩ ꯅꯨ
ꯍꯨꯖꯤꯛꯇꯤ ꯍꯩ ꯍꯨꯖꯤꯛꯇꯤ ꯍꯩꯔꯝꯃꯅꯤꯅꯦ
ꯑꯥ ꯃꯥ ꯍꯥꯏꯔꯝꯃꯅꯤ ꯃꯥꯗꯣ ꯑꯥꯒꯁ ꯆ ꯍꯥꯏꯐꯦꯠ ꯊꯣꯛꯂꯛꯀꯅꯤꯗꯅ ꯑꯩꯅ ꯄꯥꯎ ꯐꯪꯕ ꯅꯍꯥꯟꯗꯁꯨ ꯐꯣꯟ ꯇꯧꯔꯛꯑꯝꯃꯦ
ꯑꯣ
ꯃꯥ ꯃꯥꯖꯨ
ꯑꯣ ꯋꯥꯀꯔ ꯋꯥꯀꯔ ꯊꯧꯕꯗꯒꯤ ꯖꯤꯔꯥꯐꯧ ꯊꯧꯒꯤꯕꯗꯨꯔꯥ
ꯑꯥ ꯑꯥ ꯑꯥ ꯃꯥꯅꯦ ꯃꯥꯅꯦ
ꯑꯣ ꯑꯁ ꯃꯥꯏ ꯋꯥꯟ ꯑꯣ ꯏꯇꯥꯎꯔ ꯖꯤꯔꯥꯞ ꯊꯣꯏꯗꯣ
ꯑꯥ ꯑꯥ ꯍꯥ ꯖꯤꯔꯥꯞ ꯃꯥꯟ ꯍꯥꯏꯗꯤ ꯑꯩꯉꯣꯟꯗ ꯍꯪꯉꯛꯄ ꯍꯥꯏꯇꯥꯔꯦꯅꯦ ꯅꯪ ꯑꯐ꯭ꯔꯤꯀꯥ ꯆꯠꯂꯨꯕꯗꯣ ꯀꯃꯥꯏꯅ ꯇꯧꯔꯛꯀꯦꯅꯥ ꯑꯗ ꯑꯩꯅ ꯑꯐ꯭ꯔꯤꯀꯥꯗ ꯍꯥꯏꯗꯤ ꯊꯦꯡꯅꯔꯛꯄ ꯑꯩꯒꯤ ꯍꯥꯏꯗꯤ ꯑꯦꯛꯁꯄꯤꯔꯤꯌꯦꯟꯁꯇ ꯍꯥꯏꯐꯦꯠ ꯃꯉꯣꯟꯗ ꯁꯦꯌꯔ ꯇꯧꯕꯅꯤꯗ
ꯑꯣ ꯑꯐ꯭ꯔꯤꯀꯥꯗꯨꯕꯨ ꯀꯃꯥꯏ ꯀꯃꯥꯏ ꯇꯧꯔꯤꯒꯦ ꯍꯧꯖꯤꯛꯀꯥꯟꯖꯤꯕꫭ
ꯑꯁ ꯑꯐ꯭ꯔꯤꯀꯥꯗꯣ ꯀꯥꯡ ꯌꯥꯝ ꯆꯤꯛꯑꯦ
ꯀꯥꯡ ꯌꯥꯝ ꯆꯤꯛꯑꯦ
ꯑꯁ ꯀꯥꯡꯍꯤꯗꯥꯛ ꯐꯪꯗꯕ꯭ꯔꯣ ꯀꯩꯅꯣ
ꯀꯥꯡ ꯍꯤꯗꯥꯛꯁꯦ ꯐꯪꯗꯗꯅ ꯑꯈꯣꯏꯒꯤ ꯑ ꯌꯦꯔꯨꯝꯒꯤ ꯃꯀꯨꯗꯣ
ꯑꯥ ꯑꯉꯧ
ꯑꯗꯨ ꯑꯉꯧꯕꯗꯣ ꯑꯗꯨ ꯃꯩ ꯐꯖꯅ ꯊꯥꯔꯦꯗꯅ ꯑꯗꯨꯗꯨꯒ ꯑꯈꯣꯏꯒꯤ ꯃꯥꯒꯤ ꯐꯪꯉꯛꯄ ꯑꯩꯈꯣꯏꯒꯤ ꯀꯩ ꯍꯥꯏꯗꯅꯣ ꯃꯩ ꯃꯩꯇꯥꯟꯃꯛꯇꯤ ꯍꯥꯏꯕ ꯌꯥꯔꯣꯏꯅꯦ ꯇꯥꯡꯒꯣꯏ ꯍꯥꯏꯇꯥꯔꯦꯅꯦ
ꯑ ꯎꯠꯇꯣ
ꯑ ꯎꯠꯁꯦ ꯑꯈꯣꯏꯒꯤ ꯏꯁꯤꯡ ꯍꯥꯏꯖꯜꯂꯒ ꯇꯩꯁꯟꯕ ꯍꯥꯏꯇꯥꯔꯦꯅꯦ ꯃꯥꯏ ꯃꯤꯠꯁꯦ ꯄꯨꯂꯞ ꯇꯩꯁꯟꯕ ꯑꯗꯨꯝꯀꯥꯟꯗ ꯍꯥꯏꯗꯤ ꯑꯁ ꯑꯩꯗꯤ ꯃꯃꯥꯡꯗ ꯂꯩꯍꯧ ꯗ꯭ꯔꯣꯕꯅꯤꯗꯅ ꯑꯐ꯭ꯔꯤꯀꯥꯒꯤ ꯑꯩꯈꯣꯏꯒꯤ ꯇ꯭ꯔꯥꯏꯞ ꯈꯔ ꯂꯩꯗꯅ
ꯎꯝ ꯎꯝ
ꯑꯗꯨ ꯑꯩꯗꯤ ꯑꯗꯨꯃꯥꯏꯟ ꯇꯩꯁꯜꯂꯨꯗꯅ ꯍꯥꯏꯗꯤ ꯃꯣꯏ ꯃꯣꯏ ꯀꯨꯆꯨ ꯃꯥꯟꯅꯩꯅ ꯍꯥꯏꯗꯤ ꯃꯣꯏꯒꯤ ꯃꯇꯩ ꯃꯅꯥꯎ ꯑꯃ ꯂꯩꯔꯝꯕ ꯍꯥꯏꯇꯥꯔꯦꯅꯦ ꯃꯣꯏ ꯃꯇꯩ ꯃꯅꯥꯎꯖꯤꯒꯤ ꯃꯆꯥꯖꯦ ꯑꯈꯣꯏꯒꯤ ꯃꯣꯏꯁꯨ ꯄꯤꯏꯞꯖꯥꯠꯅꯤ ꯆꯍꯤ ꯀꯨꯟꯊ꯭ꯔꯥꯃꯨꯛ ꯀꯔꯤꯃꯨꯛ ꯁꯨꯔꯞꯖꯥꯠꯅꯤ ꯑꯗꯨ ꯀꯨꯟꯊ꯭ꯔꯥꯃꯨꯛ ꯀꯩꯃꯨꯛꯁꯦ ꯑꯈꯣꯏꯒꯤ ꯃꯥꯡꯒ꯭ꯔꯦꯅ ꯍꯥꯏꯗꯤ ꯀꯣꯏꯊꯤ ꯊꯤꯟꯅ ꯂꯩꯔꯝꯃꯦ ꯑꯗꯨꯗꯨꯒ ꯑꯩꯉꯣꯟꯗ ꯍꯦꯛꯇ ꯑꯁ ꯑꯩꯒꯤ ꯍꯥꯏꯗꯤ ꯉꯁꯥꯏꯒꯤ ꯇꯥꯡꯒꯣꯏꯗꫭ ꯇꯩꯁꯜꯂꯨꯞꯗꯩ ꯑꯩꯗꯨ ꯄꯨꯔꯥ ꯃꯣꯏꯒꯤ ꯀꯩꯅꯣꯝ ꯃꯥꯜꯂꯨꯔꯞꯖꯥꯠꯅꯤ
ꯍꯥꯟꯅ ꯃꯥꯡꯒꯤꯕꯗꯣ ꯍꯜꯂꯛꯑꯦꯅ ꯈꯜꯂꯝꯃꯅꯤꯃꯤ
ꯑꯥ ꯑꯩ ꯑꯩꯗꯣ ꯁꯐꯥꯔꯤꯒꯤ ꯃꯣꯏꯒꯤ ꯖꯤꯞꯁꯤꯗ ꯇꯣꯡ ꯍꯦꯛꯇ ꯇꯥꯋꫭ ꯀꯩꯋꫭ ꯃꯣꯏ ꯃꯌꯥꯝ ꯆꯪ ꯊꯠꯂꯒ ꯑꯩꯖꯦ ꯐꯥꯍꯧꯒꯦ ꯇꯧꯕꯅꯦ ꯑꯗꯨꯝꯀꯥꯟ ꯖꯤꯗ ꯑꯩꯒꯤ ꯑꯃꯨꯛ ꯗꯥꯎ ꯌꯥꯔꯤꯖꯤꯅ ꯑꯈꯣꯏ ꯏꯃꯥꯅ ꯌꯣꯝꯕꯤꯔꯛꯄ ꯑꯈꯣꯏꯒꯤ ꯁꯪꯒꯣꯝꯗꯣ ꯌꯥꯎ ꯂꯩꯔꯝꯕꯅꯦ ꯕꯣꯇꯜꯖꯤꯗ ꯃꯥꯏꯖꯤꯗ ꯍꯦꯛꯇ ꯀꯥꯞꯁꯟꯕꯖꯤꯗ ꯍꯦꯛꯇ ꯑ ꯑꯃꯨꯛ ꯍꯥꯏꯗꯤ ꯀꯩꯅꯣ ꯑꯣꯟꯊꯣꯛꯈ꯭ꯔꯦꯕ ꯑꯩꯖꯦ ꯏꯪꯂꯤꯁ ꯃꯦꯟ ꯑꯣꯟꯒ꯭ꯔꯦ ꯀꯨꯆꯨ ꯉꯧꯊꯣꯛ ꯉꯧꯒ꯭ꯔꯦꯕ ꯁꯪꯒꯣꯝ ꯀꯨꯆꯨ ꯑꯣꯟꯒ꯭ꯔꯦꯕ ꯑꯗꯨꯗ ꯑꯃꯨꯛ ꯅꯥꯀꯟꯖꯤꯗ ꯑꯃꯨꯛ ꯃꯇꯩ ꯃꯅꯥꯎ ꯑꯅꯤ ꯌꯥꯎꯔꯝꯕꯖꯤꯅ ꯃꯣꯏꯒꯤꯖꯨ ꯃꯆꯥꯖꯦ ꯀꯩꯅꯣ ꯇꯧꯒꯤꯕ ꯀꯨꯏꯔꯞꯖꯥꯠꯅꯤ ꯑ ꯑꯩꯒꯤ ꯃꯁꯛꯁꯤꯒ ꯍꯥꯏꯐꯦꯠ ꯃꯥꯟꯅꯩꯩꯅ ꯑꯁ ꯃꯣꯏꯅ ꯀꯞꯄꯖꯤ ꯀꯞꯄꯖꯤ
ꯑꯩꯗꯣ ꯑꯁ ꯃꯊꯥ ꯁꯥꯏꯌꯦ ꯑꯗꯨꯃꯥꯏ ꯇꯧꯒꯤꯕꯗꯣ ꯍꯥꯏꯗꯤ ꯑꯩ ꯀꯔꯤ ꯈꯨꯝꯗꯣꯏꯅꯣ ꯈꯪꯗꯗꯅꯀꯣ
ꯑꯣ ꯑꯗꯨꯗꯤ ꯅꯪ ꯀꯃꯥꯏꯟ ꯇꯧꯔꯒ ꯊꯥꯗꯣꯔꯛꯑꯦ ꯍꯥꯏꯗꯤ ꯅꯪ ꯅꯠꯇꯤ ꯅꯠꯇ꯭ꯔꯤꯅꯦꯕ ꯅꯠꯇ꯭ꯔ
ꯅꯠꯇꯤ ꯅꯠꯇ꯭ꯔꯤꯅꯦ ꯑꯗꯣ ꯀꯃꯥꯏ ꯇꯧꯔꯦ
ꯑꯗꫭ ꯍꯜꯂꯛꯑ‌ꯦ
ꯑꯗꯨꯃꯥꯏꯅ ꯇꯧꯔꯨꯕꯗꯩ ꯑꯩꯁꯦ ꯑꯥ ꯉꯁꯥꯏꯒꯤꯗꯨꯁꯨ ꯃꯐꯝꯗꯨꯗꯩꯗ ꯍꯜꯂꯛꯑꯦ ꯍꯜꯂꯛꯑꯒ ꯑꯩꯈꯣꯏꯒꯤ ꯃꯥꯏꯁꯦ ꯉꯧꯊꯣꯛꯃꯟꯈꯤꯗꯅ ꯑꯩꯈꯣꯏꯒꯤ ꯑꯥ ꯀꯩꯅꯣꯗ ꯑꯃꯨꯛ ꯆꯠꯂꯦ ꯑꯩꯈꯣꯏꯒꯤ ꯃꯌꯥꯝꯃꯤ ꯕꯤꯁꯇꯥ ꯃꯤꯌꯥꯝꯃꯤ ꯕꯤꯁꯇꯥ ꯆꯠꯂꯒ ꯑꯩꯈꯣꯏꯒꯤ ꯀꯨꯆꯨꯁꯦ ꯈꯔ ꯃꯨꯁꯟꯅꯕꯅ ꯑꯩꯈꯣꯏꯒꯤ ꯃꯤ ꯑꯇꯩꯒꯩꯅ ꯑꯩꯈꯣꯏꯒꯤ ꯁꯥꯇꯤꯟꯒ ꯈꯟꯗꯅ ꯇꯧꯕꯗꯣ ꯑꯩꯒꯤꯅ ꯍꯛꯆꯥꯡꯁꯦ ꯉꯁꯥꯏꯒꯤ ꯃꯨꯔ ꯂꯩꯔꯕꯅꯤꯅ ꯁꯤꯗꯗꯤ ꯃꯨꯍꯜꯂꯨ ꯌꯥꯔꯔꯣꯏꯅ ꯑꯩꯈꯣꯏꯒꯤ ꯃꯥꯏꯁꯦ ꯈꯇꯪ ꯍꯥꯏꯗꯤ ꯅꯨꯡꯁꯥꯗ ꯌꯥꯔ ꯂꯩꯕ ꯍꯥꯏꯇꯥꯔꯦ ꯁ ꯌꯥꯏ ꯂꯩꯒꯤꯕꯗꯩꯗꯤ ꯃꯥ ꯉꯁꯥꯏꯒꯤ ꯑꯩꯈꯣꯏꯒꯤ ꯅꯨꯡꯁꯥꯅ ꯌꯩꯕꯁꯤꯗ ꯑꯩꯈꯣꯏꯒꯤ ꯀꯨꯆꯨꯁꯦ ꯈꯤꯇꯪ ꯃꯝꯃꯛꯑꯦ ꯍꯥꯏꯇꯥꯔꯦꯅꯦ ꯑꯗꯨꯝ ꯀꯥꯟꯗ ꯑꯁ ꯑꯗꯣ ꯑꯋꯥꯕꯅꯤꯀꯣ ꯏꯇꯥꯎ ꯑꯩ ꯍꯥꯏꯁꯤꯅꯤ ꯁꯪꯒꯣꯝꯅꯒꯥ ꯃꯥꯏꯗꯒ ꯁꯨꯡꯇꯥ ꯊꯦꯡꯉꯨꯅꯨꯀꯣ ꯌꯥꯍ
ꯏꯁ ꯑꯩꯗꯤ ꯑꯝꯇꯪ ꯑꯣꯅꯤꯡꯉꯤꯅꯤꯅꯦ ꯑꯩ ꯈꯔꯒ ꯃꯝꯃꯦ ꯍꯥꯟꯅꯗꯒꯤꯁꯨ ꯀꯨꯆꯨꯁꯤꯕꯨꯕꯀꯣ ꯑꯗꯣ ꯑꯝꯇꯪ ꯉꯧꯔꯒ ꯑꯝꯇꯪ ꯉꯧꯕ ꯃꯤꯁꯦ
ꯌꯥꯝ ꯐꯕ ꯑꯃꯥ ꯂꯩꯌꯦ ꯑꯗꯨꯗꯤ ꯍꯥꯏꯐꯦꯠ ꯋꯥꯔꯤ ꯂꯤꯔꯨꯔꯥ
ꯍꯥꯏꯔꯛꯎꯅꯦ
ꯁꯪꯒꯣꯝ ꯁꯪꯒꯣꯝꯒꯤ ꯃꯍꯨꯠꯇꯥ ꯑꯩꯈꯣꯏꯒꯤ ꯐꯂꯥꯡꯗ ꯇꯩꯕ ꯄꯨꯇꯤꯅ ꯑꯃꯥ ꯂꯩꯕꯗꯣ
ꯑꯥ
ꯑꯗꯨꯗꯣ ꯅꯪ ꯅꯪ ꯂꯥꯎ ꯊꯤꯠꯂꯦꯗꯅ
ꯑꯥ
ꯅꯪ ꯂꯥꯎ ꯊꯤꯠꯂꯒ ꯑꯩꯈꯣꯏꯒꯤ ꯃꯥꯏꯁꯤꯗ ꯑꯩꯈꯣꯏꯒꯤ ꯇꯩꯕꯤꯔꯒꯥ ꯅꯨꯡꯁꯥꯁꯦ ꯍꯥꯏꯐꯦꯠ ꯍꯥꯏꯗꯤ ꯄꯨꯡ ꯇꯔꯥꯃꯨꯛ ꯀꯩꯃꯨꯛ ꯌꯥꯏꯕꯤꯕ ꯍꯥꯏꯇꯥꯔꯦꯅꯦ ꯑꯁ ꯑꯗꯨꯔꯗꯤ ꯑꯁ ꯌꯥꯝ ꯊꯤꯅ ꯉꯧꯔꯅꯤ ꯏꯇꯥꯎ ꯑꯗꯨ ꯑꯃꯇꯪ ꯇꯧꯊꯣꯛꯎꯅꯦ ꯑꯩꯁꯨ ꯇꯣꯏꯅ ꯇꯧꯋ‌ꯦ ꯑꯥ ꯑꯩꯖꯨ ꯊꯣꯏꯅ ꯇꯧꯋ‌ꯦ ꯅꯨꯄꯤ ꯀꯣꯏ ꯆꯠꯂꯝꯗꯥꯏ ꯑꯥ ꯅꯨꯄꯤ ꯀꯣꯏ ꯆꯠꯂꯝꯗꯥꯏ ꯇꯧꯋꯦ ꯑꯗꯨꯗꫭ
ꯑꯣ
ꯑꯗꯨꯗꯨꯅꯥ ꯑꯗꯨ ꯌꯥꯝ ꯀꯥꯟꯅꯕꯅꯦ ꯑꯗꯨꯏ ꯄꯣꯠꯇꯣ
ꯑꯥ ꯑꯗꯨ ꯑꯝꯇꯪ ꯇ꯭ꯔꯥꯏ ꯇꯧ ꯇꯥꯔꯦ ꯏꯇꯥꯎꯅ ꯍꯥꯏꯕꯅꯤꯅ
ꯑꯗꯣ ꯏꯇꯥꯎꯗꯤ ꯍꯥꯏꯗꯤ ꯕꯖꯥꯔ ꯍꯞꯇꯥ ꯈꯨꯗꯤꯡꯒꯤꯁꯨ ꯂꯝ ꯍꯣꯡꯉꯦ ꯍꯥꯏ ꯑꯗꯨ ꯍꯧꯖꯤꯛꯁꯤꯕꯨ ꯀꯩ ꯂꯝꯗ ꯂꯩꯕꯤꯔꯤꯒꯦ
ꯑꯩꯁꯨ ꯍꯧꯖꯤꯛꯁꯦ ꯀꯩꯅꯣꯗ ꯂꯩꯃꯤ ꯍꯥꯏꯗꯤ ꯃꯦꯛꯁꯤꯀꯣꯗ ꯂꯩꯌ‌ꯦ ꯉꯁꯤꯒꯤ ꯕ꯭ꯔꯥꯖꯤꯜꯒ ꯑꯥ ꯕ꯭ꯔꯥꯖꯤꯜꯒ ꯀꯩꯅꯣꯒꯒꯤ ꯃꯦꯠꯁ ꯌꯦꯡꯒꯦꯅ ꯑꯩꯁꯦ ꯃꯦꯛꯁꯤꯀꯣꯗ ꯂꯩ
ꯑꯣ ꯑꯗꯨꯗꯤ ꯅ‌ꯦꯃꯥꯔ ꯅꯦꯃꯥꯔ ꯍꯣꯏ ꯀꯩꯍꯣꯏ ꯌꯥꯎꯗꯣꯏ ꯑꯣꯏꯔꯝꯒꯅꯤꯅꯦ
ꯌꯥꯎꯗꯣꯏꯅꯦ ꯍꯣꯔꯦꯟ ꯑꯩꯅ ꯑꯣꯇꯣꯒ꯭ꯔꯥꯐ ꯑꯝꯇꯥ ꯂꯧꯍꯧꯒꯦꯅ ꯉꯁꯥꯏ ꯍꯥꯏꯒꯤꯈꯤꯕꯅꯦ ꯍꯣꯔ‌ꯦꯟ ꯍꯣꯔꯦꯟ ꯍꯣꯔꯦꯟ ꯈꯟꯅꯖ‌ꯌꯦ
ꯅꯦꯃꯥꯔꯗꯣ ꯑꯩꯅ ꯃꯅꯥ ꯂꯩꯅꯤꯅ ꯀꯟꯅ ꯑꯝꯇ ꯋꯥꯔꯤ ꯇꯝꯕꯤꯌꯣ
ꯌꯥꯏ ꯌꯥꯏ ꯍꯥꯏꯒꯦ ꯍꯥꯏꯒꯦ